ꯆꯥꯛ ꯆꯥꯔꯕ꯭ꯔꯣ
ꯁꯔꯦ ꯁꯔꯦ ꯅꯪꯗꯤ ꯃꯤꯁꯇꯤ
ꯑꯩꯁꯨ ꯆꯥꯔꯒ ꯂꯩꯔꯤ
ꯁꯝꯊꯣꯡ ꯑꯦ ꯆꯝꯊꯣꯡ ꯀꯥꯡꯁꯣꯏ ꯑꯣꯏ ꯅꯪ ꯀꯥꯡꯁꯣꯏ
ꯀꯩ ꯀꯩ ꯍꯥꯞꯄ
ꯁꯦꯁ ꯑꯗꯨꯃꯥꯏꯅ ꯍꯪꯉꯅꯨꯍ ꯏꯀꯥꯏꯖꯩ
ꯑ ꯅꯨꯡꯉꯥꯏꯅ ꯍꯪꯒꯗꯕꯅꯤꯅꯦ ꯋꯥꯔꯤ ꯂꯩꯔꯤꯁꯦ
ꯑ ꯑ ꯀꯩꯅꯣꯁꯦ
ꯑꯥ
ꯅꯥꯀꯨꯞꯄꯤ ꯅꯠꯇꯕ
ꯈꯔ ꯃꯅꯥ ꯈꯔ ꯄꯥꯕꯗꯣ
ꯍꯣꯏ ꯍꯣꯏ ꯑꯗꯨ ꯃꯃꯤꯡ ꯀꯥꯎꯒ ꯀꯩꯅꯦ ꯅꯥꯀꯨꯞꯄꯤ ꯑꯅꯥ ꯑꯅꯥ ꯀꯔꯤ ꯍꯥꯏꯕ꯭ꯔꯥ ꯑꯗꯨ ꯑꯩ ꯌꯥꯝ ꯅꯨꯡꯉꯥꯏ ꯑꯗꯨ ꯆꯥ ꯆꯥꯕ ꯌꯥꯝ ꯍꯥꯎꯋꯦ ꯆꯥꯕ ꯅꯨꯡꯉꯥꯏꯌꯦ
ꯑꯗꯨꯗꯣ
ꯍꯥꯎꯕꯅꯦ
ꯎꯃꯣꯔꯣꯛ ꯒ꯭ꯔꯤꯟ ꯍꯣꯏ ꯑꯩꯅ ꯑꯩꯅ ꯊꯣꯡꯕ ꯇꯥꯕꯅꯤꯅ ꯌꯥꯝ ꯍꯩꯕꯗꯤ ꯅꯠꯇꯦꯗ
ꯅꯣꯡꯃ ꯇꯦꯁ ꯇꯧꯅꯤꯡꯉꯥꯏ ꯂꯥꯛꯄ ꯇꯥꯔꯦ ꯑꯗꯨꯗꯤ
ꯍꯣꯏ ꯍꯣꯏ ꯂꯥꯛꯑꯣꯅꯦ
ꯍꯥꯏ ꯉꯁꯤ ꯀ꯭ꯂꯥꯁ ꯆꯠꯂꯣꯏꯗ꯭ꯔꯣ
ꯉꯁꯤꯁꯦ ꯆꯠꯄꯗꯤ ꯆꯠꯀꯥꯅꯤ ꯑꯗꯣ ꯈꯔ ꯑꯥ ꯀꯟꯐꯥꯔꯝ ꯑꯣꯏꯗ꯭ꯔꯤꯕꯀꯣ ꯑꯥ ꯊꯦꯡꯗꯤ ꯊꯦꯡꯉꯦ ꯀ꯭ꯂꯥꯁꯇꯣ ꯄꯨꯡ ꯕꯣꯔꯣ ꯁ꯭ꯋꯥꯏꯗ ꯂꯥꯛꯑꯣ ꯍꯥꯏꯕ ꯑꯗꯨꯗꯤ ꯑꯁ ꯇꯜꯂꯦ
ꯎꯝ
ꯑꯃꯨꯛ ꯆꯠꯅꯤꯡꯕ ꯐꯥꯎꯗ꯭ꯔꯦ ꯊꯦꯡꯃꯜꯂꯦ
ꯎꯝ ꯑꯁꯨꯛ ꯅꯨꯡꯁꯥ ꯀꯜꯂꯀꯥꯟꯗ ꯕꯥꯔꯣꯗ ꯂꯥꯛ ꯂꯥꯛꯑꯒ ꯀꯩꯅꯣ ꯇꯧꯒꯗꯕꯗꯤ ꯇꯜꯂꯦ ꯀ꯭ꯂꯥꯁ ꯆꯠꯄꯁꯤꯁꯨ ꯅꯥꯏꯟ ꯑꯩꯠ ꯊꯔꯇꯤ ꯅꯥꯏꯟꯗꯨꯗ ꯃꯇꯝ ꯆꯞ ꯆꯥꯏ ꯑꯗꯣ ꯍꯦꯟ ꯈ꯭ꯔꯗꯤ ꯆꯠꯅꯤꯡꯗꯦ ꯎꯝ ꯎꯝ
ꯑꯁꯦꯡꯕꯗꯤ ꯍꯧꯖꯤꯛ ꯇꯦꯟꯗꯅꯤꯕꯀꯣ ꯑꯗꯣ ꯃꯣꯏꯅ ꯗꯤꯂꯦ ꯇꯧꯔꯒ ꯑꯣꯖꯥꯁꯤꯡꯁꯨ ꯑꯩ ꯅꯪꯗꯦ ꯁꯪꯗꯦ ꯈꯣꯠꯇꯦ ꯍꯥꯏꯕꯒꯤ ꯑꯗꯨꯝ ꯑꯩꯈꯣꯏꯅ ꯉꯥꯏꯔꯒ ꯂꯩꯌꯦꯕ
ꯎꯝ ꯁꯨꯃꯥꯏꯅ ꯇꯧꯒꯟꯕꯅꯦ ꯀꯣꯂꯦꯖꯁꯨ ꯁꯨꯃꯥꯏꯅ ꯇꯧꯋꯦ ꯑꯩꯅ ꯀꯣꯂꯦꯖ ꯀꯥꯔꯤꯉꯩꯗ ꯆꯦꯞꯇꯔ ꯈꯔ ꯂꯧꯕꯤꯗꯦꯍꯦ ꯀ꯭ꯂꯥꯁ ꯀ꯭ꯂꯥꯁ ꯇꯧꯕꯤꯗꯦ
ꯑꯗꯨꯅꯦ ꯍꯧꯖꯤꯛꯁꯨ ꯑꯗꯨꯃꯥꯏ ꯇꯧꯔꯤꯕꯀꯣ
ꯎꯝ
ꯑꯗꯨꯒꯤ ꯑꯩꯈꯣꯏ ꯎꯝ ꯁꯇꯨꯗꯦꯟꯁꯤꯡꯁꯨ ꯂꯣꯏꯅꯃꯛ ꯆꯥꯄ꯭ꯔꯥꯁꯤꯁꯨ ꯂꯣꯏꯅꯃꯛ ꯀꯩꯅꯣ ꯊꯤꯔꯛꯑꯦꯕ
ꯎꯝ
ꯕꯤꯠ ꯂꯩꯇꯕꯗꯣ ꯌꯥꯎꯗ꯭ꯔꯦ
ꯎꯝ ꯑꯁ ꯃꯄꯥꯟ ꯔꯣꯝꯗꯗꯤ ꯑꯁꯨꯃꯥꯏꯅ ꯇꯧꯗꯦꯍꯦ ꯀ꯭ꯂꯥꯁꯁꯦ ꯐꯥꯖꯅ ꯇꯥꯛꯑꯦ ꯃꯄꯥꯟꯗꯗꯤ ꯍꯣꯏ ꯎꯝ
ꯃꯒꯨꯜ ꯂꯩꯇ꯭ꯔꯦ ꯁꯤꯗꯗꯤ꯫
ꯍꯣꯏ ꯍꯩ ꯍꯩꯃꯟꯕꯒꯤ ꯏꯁꯇꯨꯗꯦꯟꯁꯤꯡꯅ ꯍꯣꯠꯅꯃꯟꯕꯒꯤ ꯍꯩꯕꯗꯤ ꯃꯄꯨꯔꯅꯤꯃꯛ ꯍꯣꯏ ꯑꯩꯈꯣꯏ ꯃꯅꯤꯄꯨꯔꯗꯗꯤ ꯍꯥ ꯍꯣꯠꯅꯃꯟꯕꯒꯤꯅꯤ ꯐꯖꯅ
ꯌꯥꯗꯦꯕ
ꯎꯝ
ꯑꯩꯈꯣꯏ ꯍꯩꯇ꯭ꯔꯦ ꯑꯗꯨꯒꯤ ꯍꯩꯕ ꯐꯥꯎꯗ꯭ꯔꯦ ꯂꯣꯟ ꯈꯛꯇ ꯍꯥꯏ
ꯑꯩꯈꯣꯏꯅ ꯈꯪꯅꯤꯡꯃꯟꯕꯒꯤꯅꯤ ꯀ꯭ꯂꯥꯁ ꯑꯦꯂꯚꯦꯟ ꯇꯨꯋꯜꯕ ꯄ꯭ꯔꯥꯏꯚꯦꯠꯇꯗꯤ ꯐꯖꯅ ꯇꯥꯛꯄꯀꯣ
ꯎꯝ
ꯀꯣꯂꯦꯖꯇꯗꯤ ꯀꯣꯂꯦꯖ ꯄ꯭ꯔꯥꯏꯚꯦꯠ ꯀꯣꯂꯦꯖꯇ ꯐꯖꯅ ꯇꯥꯛꯂꯝꯒꯅꯤ ꯑꯗꯨꯕꯨ ꯒꯣꯚꯔꯃꯦꯟꯗꯗꯤ ꯌꯥꯗ꯭ꯔꯦꯗ ꯃꯅꯤꯄꯨꯔꯁꯦ ꯌꯥꯕꯁꯦ ꯖꯤꯄꯦꯒꯨꯝꯕꯗꯤ ꯌꯥꯔꯝꯒꯅꯤ ꯗꯤ ꯑꯦꯝ ꯁꯥꯏꯟꯁ ꯀꯨꯝꯕ
ꯎꯝ ꯈꯪꯗ꯭ꯔꯦ ꯑꯩꯁꯨ ꯍꯥꯏꯕ ꯈꯪꯗ꯭ꯔꯦ ꯑꯗꯨ ꯃꯇꯥꯡꯗꯗꯤ ꯌꯥꯝ ꯌꯥꯗꯦꯕ
ꯎꯝ
ꯅꯪꯗꯤ ꯆꯠꯂꯣꯏꯗ꯭ꯔꯣ ꯑꯗꯨꯝ ꯂꯩꯔꯗꯨꯏꯔꯥ
ꯑꯩ ꯂꯩꯒꯅꯤ ꯉꯁꯤꯁꯦ ꯏꯅꯥꯎ ꯏꯅꯥꯎꯅꯨꯄꯥ ꯑꯦ ꯏꯅꯥꯎ ꯅꯨꯄꯥꯒꯤ ꯑꯥꯏ ꯇꯤ ꯑꯥꯏꯒꯤ ꯐꯣꯝ ꯊꯥꯖꯤꯟꯁꯤ ꯈꯪꯕꯅꯦ ꯑꯗꯨ ꯃꯥꯒꯤ ꯑꯥꯗꯔꯗ ꯕꯦꯡ ꯑꯦ ꯀꯩꯅꯣꯁꯦ ꯅꯝꯕꯔꯁꯦ ꯂꯤꯡ ꯇꯧꯗꯕ ꯑꯗꯨꯒꯤ ꯐꯣꯟ ꯇꯧꯕ ꯌꯥꯗꯦ ꯉꯁꯤ ꯍꯌꯦꯡ ꯍꯌꯦꯡ ꯑꯣꯏꯅ ꯇꯧꯔꯒꯦ ꯊꯕꯛ ꯌꯥꯃꯦꯅꯦ ꯉꯔꯥꯡ ꯑꯁ ꯉꯔꯥꯡ ꯑꯩ ꯑꯩ ꯄꯥꯈꯠꯂꯦꯍꯦ ꯉꯔꯥꯡ ꯂꯥꯁ ꯗꯦꯠꯁꯨ ꯑꯣꯏꯕ ꯂꯥꯁ ꯗꯦꯠ ꯑꯣꯏꯔꯒ ꯊ ꯐꯥꯖꯟꯕ ꯌꯥꯗꯕꯗꯣ
ꯎꯝ
ꯑꯃꯨꯛ ꯊꯥꯖꯤꯟꯕ ꯌꯥꯕꯗ
ꯑꯗꯣ ꯁꯦꯟꯇꯔꯗꯣ ꯈꯪꯗꯦ ꯑꯗꯨꯗꯣ ꯐꯖꯅ ꯄꯤꯔꯗꯤ ꯐꯥꯅꯤꯀꯣ
ꯎꯝ ꯍꯥ ꯑꯗꯨꯗꯥ ꯃꯥꯛ ꯃꯥꯛꯁꯦ ꯈꯪꯗꯦ ꯃꯥ ꯋꯥꯡꯒꯗꯤ ꯐꯒꯗꯧꯕ ꯑꯩ ꯗꯤꯂꯦꯠꯇ ꯗꯤꯂꯦ ꯗ ꯁꯤꯛꯁꯇꯤ ꯅꯥꯏꯟ ꯁꯤꯛꯁꯇꯤ ꯅꯥꯏꯟ ꯐꯪꯉꯦ ꯁꯤꯛꯁꯇꯤ ꯅꯥꯏꯟ ꯐꯪꯕꯁꯦ ꯁꯕꯦꯟꯇꯤ ꯌꯧꯗꯦꯕ ꯑꯩ ꯍꯣꯏ
ꯒ꯭ꯔꯦꯠ ꯄꯤꯗꯦ ꯒ꯭ꯔꯦꯠ ꯑꯦ ꯕꯤ ꯁꯤ ꯄꯤꯗꯦ
ꯍꯣꯏ ꯑꯥꯎ ꯄꯤꯗꯦ
ꯈꯨꯗꯤ ꯑꯗꯨꯃꯥꯏꯅ ꯇꯧ ꯃꯥꯜꯂꯤ ꯒ꯭ꯔꯦꯠꯗ
ꯑꯗꯨ ꯑꯩꯁꯦ ꯅꯣꯡꯃꯁꯦ ꯈꯪꯕ꯭ꯔꯥ ꯇꯃꯦꯡꯂꯣꯡꯗ ꯇꯥꯕꯅꯦꯕ ꯇꯥꯕꯗꫭ ꯀꯩꯅꯣꯗ ꯏꯃꯥꯟꯅꯕꯒꯤ ꯃꯅꯥꯎꯅꯨꯄꯥꯁꯤꯡꯕꯨ ꯑꯩꯁꯦ ꯑꯦꯛꯖꯥꯝ ꯊꯥꯍꯟꯕ ꯄꯩꯁꯥ ꯄꯤꯔꯒ ꯊꯥꯍꯟꯕꯗ ꯂꯤꯁꯤꯡ ꯑꯅꯤ ꯂꯤꯁꯤꯡ ꯑꯅꯤ ꯄꯤꯌꯦꯕ ꯇꯨ ꯗꯦꯖꯀꯤ ꯑꯗꯨ ꯐꯖꯅ ꯏꯔꯝꯗꯕ ꯋꯥꯅꯤꯗ ꯑꯣꯕꯖꯦꯛꯇꯤꯚ ꯇꯥꯏꯞꯇꯣ ꯃꯥ ꯑꯗꯨꯝ ꯑꯣꯖꯥꯁꯤꯡꯅ ꯇꯥꯛꯄꯤꯕꯅꯦꯕ ꯑꯗꯨꯗꯤ ꯑꯣꯕꯖꯦꯛꯇꯤꯚ ꯇꯥꯏꯞꯁꯦ ꯑꯗꯨ ꯇꯦꯟ ꯃꯥꯛ ꯂꯩꯕꯅꯦ ꯑꯗꯨ ꯃꯥ ꯄꯪꯏ ꯏ ꯍꯥꯏꯌꯦ ꯄꯪꯈꯨ ꯈꯣꯜꯂꯦ ꯍꯥꯏꯌꯦ ꯁꯥꯎꯅꯤꯡ ꯑꯗꯨꯒꯤ ꯑꯩ ꯃꯥ
ꯑꯗꯣ ꯑꯩꯈꯣꯏꯒꯤ ꯑꯥ ꯔꯣꯡꯃꯩꯗꯒꯤ ꯎꯝ ꯀꯩꯅꯣ ꯏꯪꯂꯤꯁꯅ ꯐꯥꯕ ꯃꯥꯜꯂꯦꯀꯣ
ꯍꯣꯏ ꯍꯣꯏ
ꯍꯦꯟꯅ
ꯎꯝ ꯏꯪꯂꯤꯁꯅ ꯐꯥꯒꯅꯤ ꯍꯥꯏꯕꯗꯤ ꯔꯣꯡꯃꯩ ꯂꯣꯟꯗꯤ ꯈꯪꯗꯕꯅꯤꯅ ꯀꯩꯅꯣꯗꯣ ꯎꯝ ꯑꯗꯨ ꯕ꯭ꯔꯥꯍꯃꯟ ꯀꯨꯝꯕꯗꯨ ꯍꯣꯏ ꯈꯪꯗꯕꯅꯤꯅ ꯑꯩꯗꯤ ꯏꯪꯂꯤꯁꯇ ꯎꯝ ꯍꯣꯏ
ꯃꯤ ꯑꯇꯩꯗꯤ ꯔꯨꯝ ꯎꯝ ꯑꯁ ꯂꯥꯏꯔꯤꯛ ꯄꯥꯕ ꯍꯧꯗ꯭ꯔꯗꯤ ꯌꯥꯗ꯭ꯔꯦ ꯑꯩ
ꯍꯣꯏ ꯎꯝ ꯄꯥꯒꯗꯕꯅꯦ ꯂꯥꯏꯔꯤꯛꯇꯤ ꯀꯟꯅ ꯍꯣꯠꯅꯒꯗꯕꯅꯦ
ꯌꯥꯗ꯭ꯔꯦ ꯏꯁꯥꯁꯦ ꯃꯣꯇꯤꯚꯦꯠ ꯇꯧꯕ ꯉꯝꯗꯦ
ꯑꯩꯁꯨ ꯃꯤꯠꯁꯦ ꯀꯌꯥ ꯐꯠꯇꯕꯅꯦꯅ ꯂꯥꯏꯔꯤꯛꯁꯦ ꯌꯥꯝꯃ ꯄꯥꯕ ꯉꯝꯗꯕ
ꯑꯗꯨꯅꯦ ꯌꯦꯡꯕꯗꯣ ꯇꯣꯏꯅ ꯌꯦꯡꯕꯗꯣ ꯌꯥꯗꯦꯅ ꯃꯤꯠꯁꯨ ꯅꯥꯏꯌꯦꯕ ꯑꯩꯁꯨ ꯍꯩꯅꯗꯦ ꯏꯔꯒ ꯄꯥꯕꯅ ꯅꯨꯡꯉꯥꯏꯌꯦꯕ
ꯍꯣꯏ ꯐꯣꯟꯁꯨ ꯑꯃꯨꯛ ꯌꯦꯡꯀꯣ ꯐꯣꯟ ꯐꯣꯟ ꯑꯃꯨꯛ ꯌꯦꯡ ꯑꯗꯨ ꯑꯃ ꯇꯧ ꯑꯁ ꯃꯤꯠꯁꯦ ꯔꯦꯁ ꯂꯩꯇ꯭ꯔꯦꯅꯦ ꯑꯗꯨꯒꯤꯅꯦ ꯋꯥꯕꯁꯦ
ꯄꯥꯕ ꯍꯩꯔꯝꯅꯦꯅ
ꯑꯗꯨꯝ ꯄꯥꯕꯗꯤ ꯑꯁ ꯍꯧꯖꯤꯛꯇꯤ ꯑꯍꯟꯁꯨ ꯑꯣꯏꯔꯛꯈ꯭ꯔꯕꯅꯤꯅ ꯌꯥꯝ ꯄꯥꯕ ꯉꯝꯗ꯭ꯔꯦꯗ
ꯑꯩꯗꯤꯀꯣ ꯄꯥꯕ ꯀꯥꯟꯗ ꯑꯩꯒꯤ ꯃꯈꯣꯟ ꯊꯣꯛꯇ꯭ꯔꯗꯤ ꯅꯨꯡꯉꯥꯏꯇꯦ ꯀꯟꯁꯦꯟꯇ꯭ꯔꯦꯠ ꯇꯧꯕ ꯉꯝꯗꯦ ꯑꯥꯗꯔ ꯕꯦꯛꯒ꯭ꯔꯥꯎꯟ ꯀꯨꯟꯊꯣꯛꯎꯅꯤ ꯑꯩꯒꯤ ꯈꯣꯟ ꯊꯣꯛꯔꯒ ꯐꯖꯅ ꯇꯧꯕꯗꯨ ꯅꯨꯡꯉꯥꯏꯌꯦ
ꯑꯣ ꯑꯉꯥꯡꯒꯤ ꯊꯧꯅꯅꯤꯅꯦ ꯑꯗꯨꯗꯤ
ꯑꯗꯨꯅ ꯅꯨꯡꯉꯥꯏ ꯍꯥꯏꯕ ꯌꯥ ꯑꯗꯨꯝ ꯇꯨꯃꯤꯟꯅ ꯌꯦꯡꯉꯒ ꯇꯧꯕꯗꯣ ꯌꯥꯗꯦ ꯗꯤꯁꯇ꯭ꯔꯦꯛ ꯑꯣꯏꯌꯦꯕ ꯃꯥꯏꯟꯗꯣ
ꯎꯝ
ꯑꯗ ꯆꯠꯂꯤ ꯑꯃ ꯑꯃꯨꯛ ꯂꯥꯛꯑꯀꯅꯤ ꯑ ꯌꯥꯗꯦ ꯑꯗꯨꯗꯦ__ ꯈꯣꯟꯊꯣꯛꯑꯒ ꯏꯁꯇꯥꯜꯏꯂꯤꯁ ꯑꯣꯏꯔꯒ ꯄꯥꯕꯗꯣ ꯅꯨꯡꯉꯥꯏꯅꯦ ꯑꯩꯗꯤ
ꯎꯝ ꯎꯝ ꯇꯧꯔꯝꯒꯅꯤꯅꯦ ꯁꯛꯇꯥꯗꯨꯒ
ꯑꯗꯣ ꯑꯦꯐꯕꯤꯅ ꯅꯨꯡꯉꯥꯏ ꯑꯩꯗꯤ ꯃꯤ ꯑꯇꯩꯒꯤ ꯃꯈꯣꯟꯁꯨ ꯊꯣꯛꯎꯔꯣꯏ ꯑꯗꯨꯒꯤꯅꯦꯗ
ꯎꯝ
ꯑꯗꯣ ꯇꯥꯏꯃꯤꯡ ꯁꯦꯠ ꯇꯧꯗ꯭ꯔꯗꯤ ꯌꯥꯗ꯭ꯔꯦ ꯂꯥꯏꯔꯤꯛ ꯄꯥꯕꯁꯨ ꯀꯣ
ꯎꯝ
ꯑꯩꯈꯣꯏꯅ ꯑꯦꯗꯖꯁ ꯇꯧꯗ꯭ꯔꯗꯤ ꯑꯁ ꯃꯇꯝꯗꯣ ꯄꯤꯕ ꯉꯝꯗꯦꯕ
ꯎꯝ ꯑꯩ ꯑꯩꯗꯤ ꯑꯩꯗꯤ ꯃꯣꯛꯇꯦꯁꯦ
ꯑꯥ
ꯃꯦꯁꯁꯦ ꯂꯦꯁꯟ ꯂꯦꯁꯟ ꯑꯃ ꯔꯤꯚꯥꯏꯁ ꯆꯠꯂꯒ ꯔꯤꯚꯥꯏꯁ ꯆꯠꯄ ꯂꯣꯏꯔꯒ ꯑꯗꯨꯝ ꯃꯣꯛ ꯇꯦꯁ ꯇꯧꯕ ꯌꯥꯝ ꯌꯥꯝꯅ ꯍꯣꯏ ꯌꯥꯝꯅ ꯁꯣꯟꯕꯗꯤ ꯅꯠꯇꯦ ꯑꯗꯨꯝ ꯈꯪꯗꯤ ꯈꯪꯒꯅꯤ ꯀ꯭ꯂꯥꯁ ꯇꯦꯟ ꯐꯥꯎꯁ ꯑꯦ ꯐꯖꯅ ꯍꯣꯠꯅꯔꯗꯤ ꯇꯥꯛꯄꯗꯤ ꯉꯝꯅꯤ ꯉꯝꯒꯅꯤ ꯈꯔ ꯀꯩꯅꯣ ꯌꯦꯡꯉꯒ
ꯎꯝ ꯕꯨꯛꯇꯣ ꯍꯥꯟꯅ ꯎꯝ
ꯎꯝ ꯁꯨꯃꯥꯏꯅ ꯇꯧꯔꯗꯤ ꯉꯝꯒꯅꯤ ꯑꯗꯣ ꯑꯩ ꯍꯥꯟꯅ ꯈꯪꯗꯕꯅꯦꯍꯦ ꯍꯣꯅꯥꯕꯒꯤꯀꯣ ꯀꯣꯆꯤꯡ ꯂꯧꯕꯒꯤ ꯈꯪꯕꯅꯦ ꯀꯥꯎꯟꯇꯦꯇꯤꯛ ꯀꯥꯎꯟꯇꯦꯇꯤꯚ ꯑꯦꯛꯖꯝꯒꯤ ꯀꯣꯆꯤꯡ ꯂꯧꯕꯒꯤ ꯑꯗꯨꯗꯒꯤ ꯈꯪꯂꯛꯄꯅꯤ ꯑꯗꯨꯒ ꯏꯃꯥꯟꯅꯕ ꯑꯅꯤꯁꯦ ꯃꯦꯁ ꯃꯦꯁ ꯍꯩꯕ ꯍꯩꯕ ꯂꯩꯌꯦꯕ ꯑꯗꯨꯗꯒꯤ ꯑꯩꯅ ꯑꯥꯏ ꯑꯩꯅ ꯗꯥꯎꯠ ꯂꯩꯕ ꯃꯇꯝꯗ ꯑꯗꯨꯝ ꯊꯛꯑꯒ ꯑꯗꯨꯝ ꯇꯥꯛꯄꯤꯕ ꯍꯪꯕ ꯑꯗꯨꯗꯒꯤꯁꯨ ꯎꯝ
ꯑꯩꯁꯨ ꯇꯧꯗ꯭ꯔꯗꯤ ꯌꯥꯗ꯭ꯔꯦ ꯃꯦꯁꯁꯦ ꯔꯤꯖꯅꯤꯡ ꯐꯥꯎ ꯀꯣꯛꯇ ꯆꯂꯥꯏꯕ ꯉꯝꯗ꯭ꯔꯦꯕ
ꯎꯝ ꯕ꯭ꯔꯤꯂꯦꯟꯁ ꯁ꯭ꯀꯨꯜꯒꯤ ꯃꯦꯁ ꯑꯣꯖꯥ ꯈꯪꯕ꯭ꯔꯥ ꯁꯥꯔ ꯊꯨꯡꯀꯨꯗꯣ ꯊꯨꯡꯀꯨꯗꯥꯏꯗꯣ
ꯃꯃꯤꯡꯗꯤ ꯇꯥꯌꯦ
ꯎꯝ ꯑꯗꯨ ꯏꯃꯥꯟꯅꯕꯅꯤ ꯌꯥꯝ ꯀ꯭ꯂꯣꯁ ꯐ꯭ꯔꯦꯟꯅꯤ
ꯅꯩꯗꯤ ꯌꯥꯝ ꯑꯍꯟ ꯑꯣꯏꯕꯅꯤꯅ ꯈꯪꯉꯝꯅꯤ ꯑꯩꯈꯣꯏꯗꯤ ꯑꯉꯥꯡꯅꯤꯅ
ꯎꯝ ꯑꯗꯨꯗ ꯑꯣꯖꯥꯁꯨ ꯑꯣꯏ ꯍꯥꯏꯌꯦ ꯅꯣꯏ ꯀꯩꯅꯣ ꯇꯨꯄꯤꯁꯨꯂ
ꯁ꯭ꯀꯨꯜꯗ ꯂꯥꯛꯑꯣ ꯍꯥꯏꯕꯅꯦ ꯑꯣꯖꯥ ꯇꯧꯅꯤꯅ
ꯎꯝ ꯄ꯭ꯔꯤꯁꯤꯂꯥ ꯅꯠꯇꯦ ꯂꯤꯌꯥꯡꯃꯩ ꯅꯨꯄꯤ ꯑꯃ ꯂꯩꯕꯅꯦ ꯅꯣꯏꯗꯒꯤ ꯑꯍꯟ ꯑꯣꯏꯒꯦꯔꯥ
ꯑꯣꯏꯔꯝꯅꯤꯍꯦ ꯑꯩꯈꯣꯏꯗꯤ ꯑꯉꯥꯡꯅꯤꯍꯦ ꯔꯤꯡꯃꯩ ꯅꯨꯄꯤ ꯔꯦꯕꯤꯀꯥ ꯍꯥꯏꯕ꯭ꯔꯥ
ꯍꯣ ꯍꯣ ꯍꯣꯏ
ꯑꯗꯨꯗꯤ ꯑꯩꯈꯣꯏ ꯁꯤꯅꯤꯌꯔꯅꯦ ꯃꯥꯗꯤ ꯂꯥꯏꯔꯤꯛ ꯌꯥꯝ ꯍꯩꯕꯅꯦ ꯑꯩꯈꯣꯏ ꯁ꯭ꯀꯨꯜꯗ ꯇꯦꯟ ꯊꯥꯔꯒ ꯆꯠꯄꯅꯦꯕꯀꯣ ꯑꯩꯈꯣꯏꯒꯤ ꯁꯤꯅꯤꯌꯔ ꯅꯦꯕ ꯇꯦꯟ ꯂꯣꯏꯔꯒ ꯃꯥ ꯆꯠꯄꯅꯦ ꯑꯗꯣ ꯃꯥꯗꯣ ꯀꯝꯄꯤꯇꯤꯇꯤꯞ ꯑꯦꯛꯖꯥꯝ ꯊꯥꯒꯦꯔꯥꯅꯗꯤ ꯈꯟꯕꯅꯦ ꯃꯥ ꯃꯑꯣꯡꯗꯣ ꯑꯗꯨꯃꯥꯏꯅ ꯂꯥꯛꯑꯦꯕ ꯑꯗꯣ ꯌꯥꯗꯕ ꯃꯥꯜꯂꯦ ꯃꯤꯗꯤ ꯑꯗꯨꯃꯥꯏꯅ ꯑꯣꯄꯣꯖꯤꯠꯇ ꯂꯩꯌꯦꯅ ꯑꯗꯨꯒꯤ
ꯎꯝ
ꯂꯥꯏꯔꯤꯛ ꯏꯪꯂꯤꯁ ꯐꯖꯅ ꯄꯛꯀꯥꯅꯦꯕ ꯃꯥꯗꯤ ꯐꯥꯖꯅ ꯁꯣ ꯍꯩꯌꯦ ꯃꯤꯗꯁꯨ ꯀꯟꯚꯤꯟꯁ ꯇꯧꯕ ꯉꯝꯃꯦ ꯑꯗꯨꯝ ꯁꯣꯁꯦꯂꯥꯏꯁ ꯌꯥꯝ ꯑꯣꯏꯕꯅꯦꯗ
ꯎꯝ ꯏꯪꯂꯤꯁ ꯌꯥꯝ ꯍꯩ ꯍꯥꯏꯌꯦ ꯏꯪꯂꯤꯁ ꯃꯥꯁꯇꯔꯗ ꯏꯪꯂꯤꯁ ꯂꯣꯏꯔꯤ ꯍꯥꯏꯌꯦ
ꯑ ꯃꯁꯇꯔꯗ ꯇꯧꯕ ꯃꯥꯜꯂꯦ ꯃꯥ ꯏꯪꯂꯤꯁ
ꯎꯝ ꯏꯪꯂꯤꯁ ꯐꯖꯅ ꯉꯥꯡꯉꯦ ꯍꯥꯏꯌꯦ
ꯌꯥꯝ ꯍꯩꯕꯅꯦ ꯃꯥꯗꯤ
ꯎꯝ ꯃꯤꯗꯤ ꯅꯦꯝꯃꯤ ꯍꯥꯏꯀꯣ ꯄꯤꯛꯏ ꯍꯥꯏꯀꯣ
ꯄꯤꯛꯄꯅꯦ ꯑꯩꯗꯒꯤ ꯅꯦꯝꯔꯝꯅꯤ
ꯑꯁ
ꯑꯗꯨꯝ ꯆꯥꯎꯈꯠꯇ꯭ꯔꯦ ꯃꯥ ꯍꯥꯏꯕꯗꯤ ꯑꯩꯈꯣꯏꯁꯨ ꯄꯤꯛꯑꯦꯀꯣ ꯆꯞ ꯃꯥꯟꯅꯔꯝꯅꯤ ꯑꯗꯣ ꯑꯣꯏꯔꯁꯨ ꯗꯣ ꯑꯗꯨꯝ ꯃꯁꯛꯇꯣ ꯇꯣꯉꯥꯟ ꯆꯦꯟꯖ ꯂꯩꯇ꯭ꯔꯦ
ꯎꯝ
ꯅꯣꯡꯃꯁꯨ ꯎꯑꯦꯕꯀꯣ ꯄꯥꯔꯀꯤꯡꯗ ꯈꯣꯏ ꯁꯤꯅꯤꯌꯔꯅꯦꯅ ꯅꯦꯝꯃꯦꯗ ꯍꯧꯖꯤꯛꯐꯥꯎ ꯃꯥ ꯆꯥꯎꯗ꯭ꯔꯦꯗ ꯑꯗꯨ ꯑꯗꯨ ꯂꯣꯏꯕꯒꯤ ꯑꯩꯈꯣꯏꯗꯤ ꯈꯔ ꯆꯥꯎꯔꯛꯑꯦꯕ ꯑꯗꯨꯝ ꯃꯇꯝꯗꯨꯗꯤ ꯃꯥꯗꯤ ꯆꯥꯎꯗ꯭ꯔꯦ ꯃꯑꯣꯡ ꯑꯗꯨꯝ ꯃꯁꯥꯒꯤ ꯃꯑꯣꯡꯗ ꯑꯗꯨꯝ ꯂꯩ
ꯃꯤ ꯄꯤꯛꯃꯟ ꯎꯝ ꯃꯤ ꯄꯤꯛꯃꯜ ꯂꯁꯨ ꯐꯠꯇꯦꯗꯥ
ꯑꯗꯨꯅꯦ ꯑꯩꯈꯣꯏꯁꯨ ꯄꯤꯛꯃꯟꯕꯒꯤ ꯅꯨꯡꯉꯥꯏꯇꯦꯕ ꯆꯥꯎꯅꯤꯡꯉꯦ ꯑꯩꯗꯤ ꯑꯉꯥꯡꯗ ꯀꯩꯅꯣ ꯎꯝ ꯍꯥꯏꯌꯣ ꯍꯥꯏꯌꯣ
ꯔꯦꯕꯤꯀꯥꯒꯤ ꯃꯅꯥꯎ ꯅꯨꯄꯤ ꯑꯣꯏꯔꯝ ꯃꯅꯤ ꯂꯦꯁꯂꯤꯌꯣ ꯍꯥꯏꯅꯔꯦ ꯑꯥ ꯀꯩꯅꯣꯗ ꯔꯦꯞꯅꯤꯅ ꯑꯦ ꯀꯦꯃꯥꯗ ꯇꯝꯕꯗꯨ
ꯑꯥ ꯃꯅꯥꯎꯅꯨꯄꯤꯒꯤꯅ ꯑꯩꯈꯣꯏꯒꯤ ꯈꯛꯇ ꯑꯩꯈꯣꯏꯒꯤ ꯊꯛꯇ ꯀꯣ
ꯎꯝ
ꯏꯅꯥꯎꯅꯨꯄꯤꯗꯣ ꯑꯩꯈꯣꯏꯒꯤ ꯊꯛꯇ ꯂꯩꯕꯅꯤ
ꯑꯣ ꯑꯗꯨꯗꯤ ꯈ꯭ꯔꯥ ꯁꯦꯅꯤꯌꯔ ꯑꯣꯏꯔꯦꯅꯦ
ꯎꯝ ꯁꯤꯅꯤꯌꯔ ꯑꯣꯏꯔꯦ ꯃꯥꯗꯣ ꯑꯈꯣꯏꯒꯤ ꯊꯛꯇ ꯍꯥꯏꯕꯗꯤ ꯑꯩ ꯀ꯭ꯂꯥꯁ ꯑꯁꯤ ꯑ ꯑꯦꯛꯖꯥꯝꯄꯜ ꯑꯩ ꯍꯧꯖꯤꯛ ꯂꯩꯌꯦꯗꯅ
ꯎꯝ
ꯃꯊꯛꯇ ꯈꯛꯇꯅꯤꯗ ꯋꯥꯟ ꯒꯦꯞ ꯈꯛꯇꯅꯦ ꯋꯥꯟ ꯏꯌꯥꯔ ꯍꯥꯏꯕꯗꯣ ꯑꯗꯨ ꯈꯛꯇꯅꯤ ꯑꯗꯨ ꯔꯦꯕꯤꯀꯥꯅ ꯂꯥꯏ ꯑꯣꯏ ꯀꯩꯅꯣꯅ ꯏꯊꯛꯇ
ꯂꯥꯏꯔꯤꯛ ꯍꯩꯕꯁꯨ ꯄꯥꯝꯃꯦꯍꯦ ꯀꯣ ꯂꯥꯏꯔꯤꯛ ꯍꯩ ꯍꯩꯕꯁꯤꯡ ꯅꯨꯄꯥ ꯑꯣꯏꯒ꯭ꯔꯥ ꯅꯨꯄꯤ ꯑꯣꯏꯒꯦꯔꯥ ꯂꯥꯏꯔꯤꯛ ꯍꯩꯕꯅ ꯐꯗꯤ ꯐꯕꯅꯤ꯫
ꯐꯕꯅꯦ
ꯅꯥꯏꯅ ꯏꯁꯣꯜ ꯁꯣꯂꯗꯤ ꯎꯝ
ꯃꯣꯏꯒꯤ ꯀꯩꯅꯣꯗꯣ ꯃꯣꯏꯒꯤ ꯐꯦꯃꯤꯂꯤꯁꯤꯡ ꯃꯅꯥꯎꯅꯨꯄꯥꯁꯨ ꯌꯥꯝ ꯍꯩꯕꯅꯦ ꯑꯉꯥꯡ ꯑꯣꯏꯔꯒꯅꯦ ꯃꯥꯒꯤ ꯁꯥꯔꯐ ꯌꯥꯝ ꯑꯣꯏꯌꯦꯕ
ꯎꯝ
ꯑꯉꯥ ꯃꯤꯕꯨꯗꯤ ꯄꯤꯛꯑꯦꯀꯣ ꯃꯣꯏ